ꯇꯥꯕꯣ ꯀꯩꯗꯧꯔꯤꯒꯦ ꯅꯪ ꯍꯧꯖꯤꯛ ꯅꯣꯡ ꯆꯨꯕ ꯅꯣꯏꯒꯤ ꯑꯩꯈꯣꯏꯗꯨꯗ ꯁꯤꯗꯗꯤ ꯌꯥꯝꯅ ꯅꯣꯡꯃ ꯀꯟꯅ ꯆꯨꯏ ꯅꯣꯏꯗꯨꯗꯗꯤ ꯀꯃꯥꯏꯅ ꯇꯧꯒꯦ ꯅꯣꯡ ꯆꯨꯗꯕ꯭ꯔꯣ ꯎꯝ
ꯆꯨꯔꯝꯃꯤ ꯉꯁꯥꯏ ꯉꯥꯏꯍꯥꯛ ꯑꯗꯣ ꯑꯗꯨꯝ ꯍꯥꯡꯈ꯭ꯔꯦꯗ ꯐꯅ ꯀꯨꯏꯅꯕꯨꯗꯤ ꯆꯨꯔꯝꯕꯅꯤ ꯌꯥꯝꯅ ꯀꯨꯏꯅ ꯆꯨꯗꯕꯗꯤ ꯅꯠ ꯇꯤ ꯑꯗꯨꯝ ꯆꯨꯔꯝꯃꯤ ꯄꯣꯠꯅꯤꯗ ꯑꯩꯅ ꯉꯁꯥꯏ ꯃꯦꯀꯞ ꯊꯣꯛꯂꯛ ꯄꯗꯅꯦ ꯅꯨꯡꯗꯣ ꯆꯨꯔꯒ ꯂꯩꯔꯝꯂꯦ ꯑꯗꯨꯗꯒꯤꯗꯤ ꯑꯩꯈꯣꯏꯒꯤ ꯏꯃꯥꯅꯅꯦ ꯑꯩꯈꯣꯏꯒꯤ ꯏꯅꯦ ꯏꯃꯥꯅ ꯑꯩꯗꯣ ꯏꯁꯥ ꯈꯔ ꯉꯝꯒꯟꯗꯦ ꯑꯗꯨꯃꯥꯏꯅ ꯑꯌꯤꯡꯕꯗ ꯈꯣꯠꯄ ꯈꯣꯠꯄꯗꯣ ꯍꯥꯏꯗꯅ ꯑꯗꯨꯝ ꯇꯨꯝꯃꯒ ꯂꯩꯌꯣꯅ ꯂꯩꯍꯜꯂꯦ ꯄꯣꯊꯥꯔꯦ ꯑꯗꯣ ꯐꯖꯅ ꯑꯗꯨꯒꯤ ꯄꯣꯊꯥꯕ ꯃꯇꯝꯗꯅꯦ ꯑꯩꯗꯣ ꯏꯁꯥꯗꯣ ꯑꯗꯨꯝ ꯀꯔꯤꯁꯨ ꯅꯥꯍꯧꯗ꯭ꯔꯦ ꯑꯗꯨꯕꯨꯅꯦ ꯑꯉꯥꯡꯒꯨꯝ ꯌꯥꯝꯅ ꯃꯈꯨꯣꯛ ꯃꯈꯨꯠ ꯌꯥꯎꯕꯅ ꯅꯣꯡ ꯃꯔꯛꯇ ꯆꯠꯂꯅꯤꯅꯦ ꯅꯥꯒꯅꯤ ꯉꯁꯤꯒꯤ ꯅꯨꯡꯗ ꯌꯥꯝꯅ ꯈꯜꯂꯦ ꯅꯨꯡ ꯂꯩꯩꯅꯨꯡꯁꯤꯁꯨ ꯌꯥꯎꯋꯦ ꯃꯌꯥꯝ ꯁꯨꯅꯦ ꯌꯥꯝꯅ ꯃꯤꯄꯥꯏꯅꯈꯤ ꯑꯩꯁꯨꯅꯦ ꯀꯌꯥꯗꯤ ꯃꯤꯄꯥꯏꯔꯨꯔꯦ ꯁꯤꯡ ꯈꯣꯟꯗꯣ ꯇꯥꯕꯗ ꯑꯣ ꯋꯥ ꯈꯔꯁꯨꯅꯦ ꯑꯗꯨꯝ ꯇꯦꯛꯞꯄ ꯃꯥꯜꯂꯦ ꯑꯩꯈꯣꯏꯒꯤ ꯁ꯭ꯋꯥꯏꯗꯗꯤ
ꯑꯣ ꯑꯩꯈꯣꯏꯒꯤꯗꯗꯤ ꯅꯣꯡꯂꯩ ꯅꯨꯡꯁꯤꯠ ꯈꯛꯇ ꯅꯠꯇꯅ ꯂꯦꯟꯁꯨ ꯌꯥꯝꯅ ꯀꯟꯅ ꯇꯥꯈꯤꯌꯦ ꯂꯦꯟꯁꯦ ꯌꯥꯝꯅ ꯀꯟꯅ ꯇꯥꯕꯅ ꯃꯔꯝ ꯑꯣꯏꯔꯒ ꯑꯩꯈꯣꯏꯗꯣ ꯀꯅꯥꯝꯇ ꯇꯨꯝꯕꯁꯨ ꯌꯥꯝꯅ ꯀꯅ ꯇꯧꯋ ꯑꯌꯨꯛꯇꯨꯗ ꯇꯨꯝꯃꯤ ꯍꯥꯏꯥꯏ ꯃꯇꯝꯗꯨꯗ ꯇꯥꯁꯤꯜꯂꯛ ꯑꯣꯏꯕꯅ ꯃꯌꯥꯝꯁꯨ ꯏꯉꯧ ꯉꯧꯗꯅ ꯇꯧꯅꯩ ꯐꯤ ꯐꯧꯕ ꯈꯣꯠꯄ ꯂꯣꯏꯅ ꯂꯧꯁꯤꯟꯕ ꯈꯣꯠꯄ ꯅꯪꯍꯧꯗꯗꯅ ꯇꯧꯕ ꯌꯥꯎꯋꯤ ꯐꯤ ꯄꯥꯏꯊꯣꯛꯈꯤꯕ ꯆꯦꯟꯈꯤꯕ ꯑꯗꯒꯤ ꯑꯗꯨꯒꯒꯅꯦ ꯐꯛꯂꯥꯡꯒꯤ ꯃꯤꯖꯦꯡꯗ ꯂꯦꯟ ꯇꯥꯁꯤꯜꯂꯛꯄꯗꯒꯤ ꯃꯤꯡꯖꯦꯟ ꯀꯥꯏꯕꯒꯁꯨ ꯌꯥꯎꯔꯤ ꯄꯣꯠꯅꯤꯗ ꯑꯗꯨꯗ ꯌꯥꯝꯅ ꯅꯥꯇꯩ ꯆꯥꯗꯕ ꯍꯥꯏꯕꯗꯨ ꯑꯣꯏꯈꯔꯦ ꯉꯁꯤꯒꯤꯗꯤ ꯑꯩꯈꯣꯏꯒꯤꯗꯤ ꯑꯗꯣꯝꯗ ꯅꯣꯏꯒꯤ ꯑꯗꯣꯝꯗ ꯅꯣꯡ ꯌꯥꯝ ꯀꯟꯅ ꯆꯨꯗꯕ ꯑꯗꯨꯕꯨꯗꯤ ꯐꯔꯦ ꯑꯩꯈꯣꯏ ꯁꯣꯝꯗꯗꯤ ꯇꯥꯅꯗꯅ ꯑꯩꯈꯣꯏꯒꯤ ꯌꯨꯝꯊꯪꯅꯕꯒꯤꯗꯤ ꯀꯩꯗꯧꯒꯦ ꯍꯥꯏꯕꯗ ꯃꯣꯏꯒꯤ ꯌꯨꯝ ꯃꯊꯛꯇꯣ ꯂꯣꯏꯅ ꯂꯦꯟꯅ ꯐꯨꯊꯗꯅ ꯂꯣꯏꯅ ꯁꯦꯒꯥꯏꯗꯅ ꯇꯧꯋ ꯑꯗꯨꯗꯨꯅ ꯏꯃꯨꯡ ꯃꯅꯨꯡ ꯄꯨꯛ ꯁꯣꯠ ꯁꯣꯠꯇꯅ ꯄꯨꯛꯂꯨꯞ ꯂꯨꯞꯇꯅ ꯇꯧꯕ ꯌꯥꯎꯋꯦ ꯑꯗꯨꯗꯨꯅ ꯉꯁꯤꯒꯤꯗꯤ ꯑꯩꯈꯣꯏꯒꯤꯗꯤ ꯑꯩꯈꯣꯏ ꯑꯁꯣꯝꯗ ꯅꯥꯀꯟꯗꯗꯤ ꯌꯥꯝꯅ ꯑꯋꯥꯕ ꯍꯥꯏꯕꯗꯣ ꯑꯣꯏꯅꯈ꯭ꯔꯦ ꯀꯃꯥꯏꯅ ꯇꯧꯕꯅꯣ ꯈꯪꯗ꯭ꯔꯦ ꯍꯧꯖꯤꯛꯀꯥꯟꯁꯦ ꯅꯣꯡꯂꯩ ꯅꯨꯡꯁꯤꯠ ꯄ ꯄꯛꯇꯧꯗ ꯇꯧꯔꯤ ꯅꯨꯡꯁꯥ ꯁꯥꯔꯒꯅ ꯄꯪꯁꯥꯗ ꯁꯥꯏ ꯀꯃꯥꯏꯅ ꯇꯧꯗꯣꯏꯅꯣ ꯈꯪꯗꯦ ꯂꯧꯁꯤꯡ ꯂꯩꯕ ꯃꯤꯒꯤꯗꯤ ꯌꯥꯝꯅ ꯑꯋꯥꯕ ꯍꯥꯏꯕꯗꯨꯣ ꯑꯣꯏꯔꯝꯒꯅꯤ
ꯑꯣꯏꯗꯣꯔꯤꯅꯦ ꯅꯣꯡ ꯁꯤꯡ ꯆꯨ ꯑꯁꯤꯅꯅꯦ ꯀꯌꯥꯗꯤ ꯁꯣꯛꯍꯜꯂꯒꯦ ꯍꯥꯏꯕ ꯃꯇꯝꯗ ꯌꯨꯝ ꯀꯩ ꯐꯖꯅ ꯁꯥꯗꯕ ꯃꯤꯗꯗꯤ ꯅꯣꯡ ꯁꯤꯡ ꯆꯨꯔꯛꯄꯁꯤꯅ ꯌꯥꯝꯅ ꯑꯋꯥꯕ ꯃꯥꯏꯌꯣꯛꯅꯗꯣꯔꯤꯕꯅꯤ ꯃꯈꯣꯏꯒꯤ ꯏꯃꯨꯡꯗꯨꯗ ꯌꯦꯡꯉꯣ ꯂꯩ ꯂꯩꯕꯥꯛꯅ ꯁꯥꯔꯝꯕ ꯌꯨꯝꯅꯦ ꯈꯜꯂꯝ ꯇꯥꯔꯒꯗꯤ ꯅꯣꯡ ꯆꯨꯔꯗꯤ ꯏꯁꯤꯡ ꯏꯆꯥꯎ ꯊꯣꯛꯑꯥꯅꯤ ꯏꯁꯤꯡ ꯏꯆꯥꯎ ꯊꯣꯛꯑꯗꯤ ꯑꯗꯨ ꯋꯥꯅ ꯋꯥꯅ ꯉꯝꯗ ꯉꯝꯗ ꯂꯩꯇ ꯂꯩꯇ ꯄꯤꯛꯇꯛꯅ ꯁꯥꯖꯔꯤꯕ ꯌꯨꯝ ꯈꯩꯗꯣ ꯂꯣꯏꯅ ꯑꯃꯨꯛ ꯆꯦꯟꯊꯕꯤꯈ꯭ꯔꯅꯤ ꯑꯗꯒꯤꯗꯤ ꯂꯧ ꯁꯤꯡꯎꯨꯕ ꯍꯧꯖꯤꯛꯇꯤ ꯆꯩ ꯀꯨꯡ ꯑꯃꯗ ꯑꯅꯤꯔꯛ ꯂꯣꯛꯄꯤ ꯁꯤ ꯌꯥꯝꯅ ꯇꯧꯅꯔꯦ ꯆꯠꯅꯕꯤ ꯑꯣꯏꯅ ꯃꯁꯤꯒꯤ ꯆꯠꯅꯕꯤꯁꯦ ꯐꯩꯅꯁꯨ ꯈꯜꯂꯤ ꯊꯕꯛ ꯁꯨꯕꯒꯤ ꯍꯩꯅꯕꯤ ꯂꯥꯛꯄꯁꯦ ꯑꯩꯈꯣꯏꯁꯦ ꯑꯋꯥꯡꯕ ꯊꯥꯛꯇ ꯍꯤꯡꯡꯂꯝꯗꯥꯏꯒꯤꯅꯤ ꯍꯥꯏꯅꯁꯨ ꯑꯩꯅꯁꯨ ꯑꯗꯨꯝ ꯈꯜꯂꯤ ꯑꯗꯨꯒꯅꯦ ꯃꯣꯏꯒꯤ ꯂꯧꯂꯣꯛ ꯂꯄꯁꯤꯡꯗꯨꯗꯤ ꯂꯧ ꯄꯥꯟꯅꯔꯛꯄ ꯃꯍꯩ ꯃꯔꯣꯡꯁꯤꯡꯗꯨꯅ ꯄꯥꯟꯅꯔꯛꯄ ꯃꯇꯝꯗ ꯅꯣꯡꯗꯨꯅ ꯆꯨꯔꯗꯤꯅꯦ ꯃꯍꯩ ꯃꯔꯣꯡꯗꯣ ꯂꯣꯏꯅ ꯃꯥꯡ ꯇꯥꯛꯀꯗꯣꯔꯤꯕꯅꯦ ꯑꯗꯨꯗꯁꯨ ꯅꯠꯇꯅꯅꯦ ꯃꯍꯩ ꯃꯔꯣꯡꯗꯣ ꯃꯥꯡꯇꯥꯛ ꯑꯅꯤ ꯄꯩꯁꯥ ꯃꯥꯡꯉꯅꯤ ꯑꯗꯨꯛ ꯌꯥꯝ ꯀꯟꯅ ꯍꯣꯠꯅꯖꯈꯤꯕ ꯑꯋꯥ ꯃꯟꯗꯣ ꯂꯦꯝꯅ ꯃꯥꯡꯉꯅꯤ ꯑꯗꯒꯤ ꯀꯨꯝꯗꯨꯃꯒꯤ ꯆꯥꯅ ꯊꯛꯅꯕ ꯂꯩꯕꯥꯛꯁꯤꯗ ꯑꯩꯈꯣꯏꯒꯤ ꯂꯩꯕꯥꯛꯁꯤꯗ ꯆꯥꯅ ꯊꯛꯅꯕ ꯀꯣꯠꯅꯗꯕꯒꯤ ꯁꯃꯁ꯭ꯌꯥꯁꯦ ꯆꯍꯤ ꯑꯃꯗꯒꯤ ꯆꯍꯤ ꯑꯃꯐꯧ ꯂꯣꯏꯅꯗꯨꯅ ꯂꯥꯛꯏꯕꯅꯦ ꯁꯤꯒꯨꯝꯕꯁꯦ ꯑꯅꯤꯔꯛ ꯂꯣꯛꯄꯤꯁꯤꯅ ꯈꯔ ꯐꯍꯟ ꯍꯥꯏꯅ ꯈꯜꯂꯨꯕ ꯑꯩꯈꯣꯏꯒꯤ ꯂꯥꯏꯔꯕ ꯄ꯭ꯔꯖꯥꯁꯤꯡꯁꯤꯗ ꯑꯇꯥꯡꯕ ꯃꯃꯜꯗ ꯆꯥꯅ ꯊꯛꯅꯕ ꯐꯪꯉꯤꯁꯦ ꯈꯔ ꯈꯔꯗꯤ ꯁꯥꯐꯔꯅꯤ ꯈꯜꯂꯨꯕꯁꯦ ꯄꯨꯝꯅꯃꯛ ꯇꯥꯌꯣꯟꯅꯕꯗ ꯍꯦꯟꯅ ꯋꯥꯡꯈꯠꯂꯛꯄ ꯃꯃꯜꯗꯣ ꯊꯣꯛꯇꯣꯔꯤꯕꯅꯤ ꯍꯝ ꯈꯪꯗ꯭ꯔꯦꯗ ꯅꯣꯡꯁꯤꯡ ꯆꯨꯕ ꯅ ꯇꯧꯔꯤꯁꯦ ꯑꯃꯥꯡꯕ ꯍꯣꯏ ꯃꯥꯁꯨ ꯐꯠꯇꯦ ꯍꯥꯏꯕꯗꯤ ꯌꯥꯔꯣꯏ ꯀꯨꯏꯅ ꯍꯩ ꯃꯔꯣꯡ ꯄꯥꯟꯕ ꯉꯝꯗ꯭ꯔꯕ ꯄꯥꯝꯕꯤꯗꯗꯤ ꯌꯥꯝꯅ ꯐꯕ ꯍꯥꯏꯕꯗꯣ ꯑꯣꯏꯒꯗꯣꯔꯤꯕꯅꯤ ꯑꯗꯨꯕꯨ ꯀꯅꯥꯒꯨꯝꯕ ꯈꯔꯗꯤ ꯑꯗꯨꯝꯃꯛ ꯑꯋꯥꯕ ꯃꯥꯏꯌꯣꯛꯅꯒꯗꯧꯔꯤꯕꯅꯤ ꯃꯁꯤꯁꯨ
ꯍꯣꯏ ꯑꯗꯨꯅꯤ ꯑꯩꯈꯣꯏꯒꯤꯁꯨ ꯅꯥꯀꯟꯗꯒꯤ ꯈꯨꯔꯥ ꯑꯃꯅ ꯃꯥꯒꯤ ꯂꯧꯗꯣ ꯃꯇꯣꯟ ꯊꯤꯡꯒꯠꯂꯛꯑꯦ ꯍꯔꯥꯎꯔꯒ ꯍꯔꯥꯎꯔꯕ ꯃꯇꯝꯗꯨꯗ ꯃꯥꯅ ꯍꯟꯗꯛꯇꯤ ꯂꯧꯁꯦ ꯐꯔꯛꯑꯅꯤ ꯍꯤꯗꯥꯛ ꯀꯩꯀꯥ ꯆꯥꯏꯗꯅ ꯈꯣꯠꯇꯅ ꯍꯣꯠꯅꯖꯔꯛꯑꯒꯦꯅ ꯍꯣꯠꯅꯔꯛꯄꯗ ꯅꯣꯡꯁꯤꯁꯨ ꯀꯟꯅ ꯆꯨꯁꯤꯜꯂꯛꯇꯅ ꯍꯧꯖꯤꯛ ꯂꯧ ꯁꯤꯡ ꯃꯌꯥꯝꯗꯣ ꯂꯣꯏꯅ ꯏꯁꯤꯡ ꯃꯈꯥꯗ ꯂꯣꯏꯅ ꯂꯩꯈ꯭ꯔꯦ ꯑꯗꯨꯗꯨꯅ ꯃꯥꯁꯨ ꯉꯁꯥꯏꯗꯒꯤ ꯀꯞꯄ ꯌꯥꯕ ꯀꯞꯄꯝꯃꯕ ꯃꯇꯨꯡꯗ ꯍꯟꯈꯤꯕꯗ ꯉꯥꯏꯔꯤ ꯑꯗꯨꯃꯥꯏꯅ ꯇꯧꯕꯅꯣ ꯈꯪꯗꯦ ꯈꯔ ꯑꯃꯅꯗꯤ ꯅꯣꯡ ꯆꯨꯕꯁꯤ ꯅꯨꯡꯉꯥꯏ ꯅꯨꯡꯉꯥꯏ ꯍꯥꯏꯅ ꯍꯥꯏꯅꯩ ꯆꯦꯛꯀꯤ ꯌꯨꯝꯗ ꯁꯥꯕ ꯑꯋꯥꯕ ꯅꯣꯡꯒꯤ ꯆꯨꯕꯒꯤ ꯑꯋꯥꯕ ꯑꯍꯤꯡꯕ ꯑꯋꯥꯕ ꯀꯔꯤꯝꯇ ꯈꯪꯗꯕ ꯃꯣꯏꯅꯗꯤ ꯅꯣꯡ ꯆꯨꯕ ꯃꯇꯝꯗ ꯅꯨꯡꯉꯥꯏ ꯏꯪꯉꯤ ꯅꯨꯡꯉꯥꯏ ꯇꯨꯝꯕ ꯅꯨꯡꯉꯥꯏ ꯀꯥꯏꯅꯒꯗꯤ ꯍꯥꯏꯅꯩ ꯑꯗꯣ ꯌꯨꯝꯗꯣ ꯐꯖꯅ ꯁꯥꯍꯧꯗꯕ ꯌꯨꯝꯊꯛꯇꯨ ꯐꯖꯅ ꯀꯨꯞꯍꯧꯗꯕ ꯑꯩꯈꯣꯏꯗꯗꯤ ꯌꯥꯝꯅ ꯑꯋꯥꯕ ꯑꯣꯏ ꯂꯦꯟ ꯍꯥꯏꯁꯤꯅ ꯑꯗꯣ ꯉꯁꯤꯗꯤ ꯂꯦꯟꯁꯨ ꯌꯥꯝꯅ ꯇꯥꯏ ꯂꯦꯟꯅ ꯈꯨꯃꯤꯠ ꯈꯨꯃꯤꯠ ꯌꯧꯅ ꯂꯩꯔꯕꯅꯤꯅ ꯑꯉꯥꯡ ꯃꯌꯥꯝ ꯁꯥꯟꯅꯔꯤ ꯑꯩꯈꯣꯏꯒꯤꯗꯤ ꯅꯣꯏꯔꯣꯝꯗꯗꯤ ꯅꯨꯡꯁꯥ ꯌꯥꯝ ꯀꯟꯅ ꯁꯥꯏ ꯍꯥꯏꯅ ꯄꯥꯎ ꯑꯃꯁꯨ ꯇꯥꯏ ꯑꯗꯨꯗꯨꯅ ꯑꯩꯈꯣꯏ ꯁꯣꯝꯗ ꯑꯣꯏꯅ ꯁꯥꯟꯅꯕꯁꯤꯅ ꯍꯦꯟꯅ ꯅꯨꯡꯉꯥꯏ ꯑꯗꯣ ꯅꯣꯏꯒꯤ ꯅꯣꯡ ꯆꯨꯕ ꯍꯥꯏꯕꯗꯣ ꯅꯣꯏ ꯑꯗꯣꯝꯗꯅ ꯄꯥꯛ ꯆꯨꯗꯕꯗꯤ ꯃꯥꯜꯂꯤ ꯑꯩꯈꯣꯏꯒꯤꯅ ꯅꯣꯡꯁꯦ ꯌꯥꯝ ꯇꯣꯏꯅ ꯇꯣꯏꯅ ꯆꯨꯕ ꯈꯣꯠꯄ ꯇꯧꯋꯦ ꯅꯨꯡꯁꯤꯠ ꯃꯔꯝ ꯑꯣꯏꯕꯒꯤꯔꯗꯤ ꯈꯪꯗꯦ ꯀꯃꯥꯏꯅ ꯇꯧꯕꯅꯣ ꯈꯪꯗꯦ
ꯆꯨꯝꯃꯤ ꯄꯤꯛꯈ꯭ꯔꯕ ꯃꯐꯝ ꯑꯁꯤꯗꯐꯥꯎ ꯀꯔꯤꯁꯨ ꯌꯥꯝꯅ ꯂꯥꯝꯅꯕ ꯃꯐꯝ ꯅꯠꯇꯕꯁꯤꯗ ꯐꯥꯎꯕ ꯅꯣꯡ ꯅꯨꯡꯁꯤꯠ ꯅꯣꯡꯖꯨ ꯅꯨꯡꯁꯥ ꯑꯏꯪ ꯑꯁꯥꯒꯤ ꯃꯐꯝꯁꯦ ꯌꯥꯝꯅ ꯈꯦꯟꯅꯔꯦ ꯑꯉꯥꯡꯁꯤꯡꯁꯨꯅꯦ ꯍꯥ ꯅꯣꯡ ꯀꯨꯝꯕ ꯂꯦꯟꯒꯨꯝꯕ ꯌꯥꯝꯅ ꯇꯥꯕꯗꯣ ꯑꯗꯨꯅꯗꯤ ꯃꯈꯣꯏꯗꯁꯨ ꯅꯨꯡꯉꯥꯏꯖꯕ ꯑꯗꯨꯕꯨ ꯃꯁꯥꯗꯗꯤ ꯀꯌꯥꯝ ꯁꯣꯡꯑꯝꯒꯅꯤ ꯍꯧꯖꯤꯛ ꯑꯉꯥꯡ ꯑꯃꯅꯦ ꯑꯩꯈꯣꯏꯒꯤ ꯅꯥꯀꯟꯒꯤ ꯑꯉꯥꯡꯗꯣ ꯅꯣꯡꯗ ꯁꯥꯟꯅꯔꯨꯕꯖꯥꯠꯅꯦ ꯑꯗꯨ ꯁꯥꯟꯅꯔꯨꯕꯗꯒꯤꯅꯦ ꯃꯥꯁꯦ ꯃꯁꯥꯁꯦ ꯅꯥꯔꯛꯑꯕ ꯑꯣꯕ ꯐꯥꯏꯕ ꯇꯧꯗꯨꯅ ꯅꯥꯔꯤ ꯑꯗꯨꯒꯤ ꯑꯅꯥ ꯂꯥꯏꯌꯦꯡ ꯁꯪꯗ ꯃꯍꯥꯛꯇꯣ ꯄꯨꯈꯠꯈꯤꯕꯗꯒꯤ ꯄꯨꯊꯔꯛꯇ꯭ꯔꯤ ꯍꯣꯔꯦꯟ ꯀꯔꯤ ꯍꯥꯏꯒꯗꯣꯔꯤꯕꯅꯣ ꯈꯪꯗꯦ ꯃꯥꯇ ꯅꯠꯇꯦꯗꯣ ꯁ꯭ꯋꯥꯏꯗ ꯂꯩꯔꯤꯕ ꯁꯤꯗꯤ ꯑꯩꯅ ꯈꯪꯕ ꯑꯉꯥꯡ ꯑꯃꯈꯛ ꯍꯥꯏꯕ ꯋꯥꯅꯤ ꯈꯪꯗꯕꯥ ꯑꯉꯥꯡ ꯀꯌꯥ ꯑꯃꯁꯨꯅꯦ ꯁꯤꯗ ꯁꯥꯟꯅꯔꯨꯕꯗꯒꯤ ꯅꯥꯔꯛꯇꯨꯔꯤꯕꯅꯤ ꯑꯌꯤꯡ ꯑꯁꯥ ꯊꯥꯒꯤ ꯈꯜꯂꯦ ꯑꯣꯜꯂꯛꯄ ꯑꯁꯤꯅ ꯍꯤꯗꯥꯛ ꯂꯥꯡꯊꯛ ꯄꯤꯖꯕ ꯑꯁꯤꯅꯗꯤ ꯏꯁꯥꯗ ꯀꯔꯤꯁꯨ ꯀꯥꯟꯅꯕ ꯄꯨꯔꯛꯄꯗꯤ ꯅꯠꯇꯦ ꯑꯗꯣ ꯍꯤꯗꯥꯛ ꯂꯥꯡꯊꯛ ꯌꯥꯝꯅ ꯆꯥꯕ ꯍꯥꯏꯕꯁꯦ ꯑꯩꯈꯣꯏꯒꯤ ꯏꯁꯥ ꯃꯅꯨꯡꯗ ꯌꯥꯎꯖꯔꯤꯕ ꯏꯟꯗ꯭ꯔꯤ ꯏꯟꯗ꯭ꯔꯤꯒꯤ ꯃꯅꯨꯡꯗ ꯌꯥꯎꯔꯤꯕ ꯈꯨꯗꯤꯡꯃꯛꯁꯦ ꯂꯣꯏꯅ ꯃꯊꯧꯁꯦ ꯇꯞꯅ ꯇꯞꯅ ꯂꯦꯞꯍꯜꯂꯕ ꯁꯣꯟꯊꯍꯜꯂꯛꯄ ꯑꯗꯒꯤꯗꯤ ꯑꯗꯨꯒꯨꯝꯕ ꯍꯤꯗꯥꯛ ꯂꯥꯡꯇꯛ ꯌꯥꯎꯗ꯭ꯔꯒꯗꯤ ꯃꯁꯥꯒꯤ ꯃꯊꯧꯁꯤꯡꯗꯣ ꯐꯖꯅ ꯇꯧꯕ ꯉꯝꯗꯕ ꯁꯤꯒꯨꯝꯕ ꯀꯌꯥ ꯑꯃꯁꯨꯅꯦ ꯇꯞ ꯅ ꯇꯞꯅ ꯂꯥꯛꯀ ꯂꯥꯛꯀꯗꯣꯔꯤꯕꯅꯤꯅꯅꯦ ꯈꯜꯂꯤ ꯑꯩꯅ ꯆꯨꯝꯁꯨ ꯆꯨꯝꯃꯤ ꯍꯤꯗꯥꯛ ꯂꯥꯡꯊꯛ ꯌꯥꯝꯅ ꯆꯥꯕ ꯑꯉꯥꯡꯁꯦ ꯆꯥꯎꯔꯛꯒꯅꯦ ꯍꯤꯗꯥꯛ ꯂꯥꯡꯊꯛ ꯆꯥꯕꯒꯤ ꯆꯥꯡꯁꯦ ꯃꯈꯣꯏꯗꯤ ꯌꯥꯝꯅ ꯍꯦꯟꯀꯠꯇ꯭ꯔꯕꯗꯤ ꯌꯥꯗꯦ ꯌꯥꯝꯅ ꯇꯣꯏꯅ ꯅꯥꯒꯟꯕ ꯑꯉꯥꯡꯁꯦ ꯍꯤꯗꯥꯛ ꯑꯃꯨꯛ ꯆꯥꯕꯗꯅꯦ ꯀꯔꯤꯁꯨ ꯁꯦ ꯑꯣꯏꯊꯣꯛꯇꯦ ꯈꯤꯇꯪ ꯅꯥꯒꯟꯗꯕ ꯍꯤꯗꯥꯛ ꯂꯥꯡꯊꯛꯇ ꯑꯣꯏꯅ ꯆꯥꯗꯕꯁꯤꯅꯅꯦ ꯑꯃꯨꯛꯇꯪꯒꯤ ꯈꯨꯁꯥꯗ ꯑꯗꯨꯝ ꯍ ꯑꯗꯨꯒ ꯈꯔ ꯆꯥꯔꯕ ꯑꯗꯨꯝ ꯐꯒꯠꯂꯛꯑꯔꯣꯏ ꯈꯪꯗ꯭ꯔꯤꯗ ꯑꯏꯪ ꯑꯁꯥꯁꯦ ꯁꯤꯅꯁꯨ ꯑꯩꯁꯨ ꯁꯨꯅꯦ ꯏꯁꯥꯁꯦ ꯈꯔ ꯅꯨꯡꯉꯥꯏꯇꯦ ꯈꯔꯁꯨꯅꯦ ꯊꯤꯟꯗꯣꯛꯏ ꯅꯣꯡꯃꯪꯕꯒꯤ ꯅꯣꯡ ꯆꯨꯒꯤꯈꯤꯕꯒꯤ ꯑꯣꯏꯔꯝꯒꯗꯕ ꯃꯥꯜꯂꯤ ꯑꯗꯨꯅ ꯑꯩꯁꯨ ꯄꯣꯊꯥꯔꯝꯃꯤꯕꯅꯤꯗ
ꯍꯣꯏ ꯑꯗꯣ ꯅꯪꯅ ꯅꯥꯕ ꯍꯥꯏꯔꯒ ꯋꯥꯔꯤ ꯑꯃ ꯂꯩꯌꯦ ꯑꯩꯒꯤ ꯏꯅꯦꯒꯤ ꯃꯆꯥꯅꯨꯄꯥꯁꯦ ꯌꯥꯝꯅ ꯉꯥꯎꯁꯤꯟꯅꯕ ꯄꯤꯛꯏꯉꯩꯗ ꯃꯥꯁꯦ ꯃꯣꯡꯁꯤꯡ ꯃꯔꯛꯇ ꯁꯥꯟꯅꯕ ꯑꯗꯒꯤ ꯄꯨꯈ꯭ꯔꯤꯗ ꯍꯦꯛꯇ ꯂꯨꯞꯄꯒ ꯂꯩꯔꯝꯕ ꯇꯨꯔꯦꯟꯗ ꯑꯇꯩ ꯏꯔꯣꯏꯕ ꯑꯗꯨꯨꯝꯕꯁꯤ ꯌꯥꯝꯅ ꯇꯧꯕ ꯎꯈꯨꯜ ꯑꯩꯈꯨꯜꯅ ꯌꯥꯝꯅ ꯁꯥꯟꯅꯕ ꯑꯗꯨꯗꯨꯅ ꯃꯁꯥꯁꯨ ꯄꯤꯛꯏꯉꯩꯗꯒꯤ ꯑꯗꯨꯝ ꯈꯖꯤꯛ ꯈꯖꯤꯛ ꯑꯗꯨꯝ ꯁꯣꯟꯕꯒꯤ ꯍꯤꯗꯥꯛ ꯒꯨꯔꯤ ꯄꯪꯆꯥꯥ ꯑꯗ ꯆꯥꯕ ꯑꯗꯨꯃꯥꯏꯅ ꯇꯧꯕꯁꯦ ꯌꯥꯝꯅ ꯇꯧꯋꯕ ꯑꯗꯨꯗ ꯃꯥꯁꯦ ꯀꯃꯥꯏꯅ ꯇꯧꯒꯦ ꯍꯥꯏꯕꯗ ꯅꯥꯕꯁꯤꯒꯤ ꯄꯥꯛꯄꯤꯛꯄ ꯍꯤꯗꯥꯛ ꯒꯨꯂꯤ ꯁꯥꯕꯁꯤꯅ ꯃꯥꯁꯦ ꯃꯥꯒꯤ ꯏꯟꯗ꯭ꯔꯤ ꯃꯌꯥꯝꯁꯤꯅ ꯍꯤꯗꯥꯛ ꯒꯨꯂꯤ ꯌꯥꯎꯗ꯭ꯔꯗꯤ ꯃꯊꯧ ꯀꯩꯝꯇ ꯇꯧꯕ ꯉꯝꯗꯕꯒꯤ ꯃꯑꯣꯡꯗ ꯈꯤꯇꯪ ꯅꯥꯔꯛꯄꯒ ꯍꯤꯗꯥꯛꯁꯦ ꯃꯆꯥ ꯃꯁꯨ ꯃꯥꯒꯤ ꯆꯍꯤꯒ ꯆꯥꯟꯅꯗꯕ ꯆꯍꯤꯒ ꯆꯥꯟ ꯑꯗꯨꯒ ꯍꯤꯗꯥꯛ ꯒꯨꯂꯤ ꯊꯥꯕ ꯃꯇꯝꯗ ꯃꯥꯁꯦ ꯅꯥꯕꯁꯨ ꯈꯣꯠ ꯐꯠꯇꯦꯕ ꯍꯧꯖꯤꯛꯁꯦ ꯀꯃꯥꯏꯅ ꯇꯧꯒꯦ ꯍꯥꯏꯕꯗ ꯑꯩꯈꯣꯏꯅ ꯈꯤꯇꯪ ꯅꯥꯔꯛꯄꯒ ꯑꯉꯥꯡꯅ ꯆꯥꯒꯗꯧꯕ ꯒꯨꯂꯤ ꯍꯤꯗꯥꯛ ꯒꯨꯂꯤ ꯄꯤꯖꯕꯗ ꯅꯥꯕ ꯐꯠꯇ꯭ꯔꯕꯅꯤꯅ ꯑꯍꯟꯒꯤ ꯍꯤꯗꯥꯛ ꯨꯂꯤꯁꯤꯦ ꯄꯄꯤꯗ ꯄꯤꯖꯕ ꯑꯗꯨꯗꯨꯅ ꯍꯧꯖꯤꯛꯁꯦ ꯆꯍꯤ ꯌꯥꯝꯅ ꯅꯧꯅ ꯃꯥꯁꯦ ꯃꯁꯥꯒꯤ ꯃꯅꯤꯡ ꯏꯟꯇ꯭ꯔꯤ ꯃꯌꯥꯝꯁꯦ ꯂꯣꯏꯅ ꯁꯣꯛꯇꯅ ꯇꯧꯕꯒꯤ ꯗꯣꯛꯇꯔꯗ ꯌꯥꯝꯅ ꯑꯀꯟꯅꯕ ꯑꯀꯟꯕ ꯂꯥꯏꯅꯥ ꯑꯃ ꯅꯥꯔꯦ ꯀꯥꯏꯅ ꯍꯥꯏꯔꯒ ꯗꯣꯛꯇꯔꯗ ꯌꯥꯝꯅ ꯀꯩꯅ ꯂꯥꯏꯌꯦꯡꯗꯅ ꯍꯞꯇꯥ ꯈꯨꯗꯤꯡꯒꯤ ꯆꯠꯇꯅ ꯇꯧꯔꯤꯌꯦ ꯑꯗꯨꯗꯨꯅ ꯌꯥꯝꯅ ꯂꯨꯏ ꯍꯤꯗꯥꯛ ꯆꯥꯕꯁꯤꯁꯨ ꯑꯉꯥꯡ ꯁꯥꯟꯅꯕꯁꯤꯁꯨ ꯑꯉꯥꯡꯁꯦ ꯑꯗꯨꯝ ꯏꯃꯨꯡ ꯃꯅꯨꯡꯗꯗ ꯐꯥꯖꯤꯜꯂꯒ ꯊꯝꯕꯁꯨ ꯌꯥꯗꯦ ꯈꯔꯁꯨ ꯁꯥꯟꯅꯍꯟꯒꯗꯧꯕꯅꯤ ꯀꯥ ꯍꯦꯟꯅꯁꯨ ꯁꯥꯟꯅꯍꯟꯕꯁꯨ ꯐꯠꯇꯦ ꯑꯗꯣ ꯏꯃꯨꯡꯗ ꯑꯗꯨꯝ ꯊꯝꯖꯤꯜꯂꯒꯁꯨ ꯑꯉꯥꯡꯁꯦ ꯑꯗꯨꯝ ꯃꯁꯥꯁꯦ ꯁꯣꯟꯕ ꯍꯥꯏꯕꯗꯣ ꯑꯣꯏ ꯑꯗꯒꯤ ꯃꯄꯥꯟꯗ ꯄꯪꯊꯥꯛꯂ ꯊꯥꯗꯣꯛꯄꯗꯁꯨ ꯑꯉꯥꯡꯁꯦ ꯑꯗꯨꯝ ꯃꯍꯤꯛ ꯃꯇꯥꯏ ꯄꯛꯇꯅ ꯂꯥꯏꯅꯥ ꯇꯤꯟꯅꯥ ꯃꯈꯜ ꯃꯈꯜ ꯅꯥꯗꯕꯁꯨ ꯅꯠꯇꯦ ꯑꯗꯨꯅ ꯑꯩꯗꯤ ꯑꯩꯕꯨ ꯍꯥꯏꯖꯧ ꯍꯥꯏꯔꯕꯗꯤ ꯈ ꯈꯔꯁꯤ ꯁꯥꯟꯅꯍꯟꯕꯤꯕ ꯈꯔ ꯈꯔꯁꯨ ꯑꯗꯨꯝ ꯆꯦꯛꯁꯤꯟꯕꯤꯕ ꯑꯗꯨꯅ ꯐꯕ꯭ꯔꯥꯅ ꯈꯜꯂꯤ ꯎꯝ
ꯍꯣꯏ ꯅꯪꯅ ꯍꯥꯏꯔꯤꯕꯗꯣ ꯌꯥꯝꯅ ꯆꯨꯝꯃꯦꯅ ꯈꯂꯦ ꯄꯤꯕ ꯄꯤꯕ ꯑꯉꯥꯡꯁꯤꯡꯁꯦ ꯁꯤꯁꯦ ꯑꯩꯈꯣꯏꯅ ꯃꯈꯣꯏꯅ ꯄꯤꯛꯏꯉꯩꯗꯒꯤ ꯇꯝꯕꯤꯈꯤꯕ ꯁꯤꯡꯗꯣ ꯑꯗꯨꯅ ꯃꯈꯣꯏꯒꯤ ꯍꯛꯆꯥꯡꯒꯤ ꯍꯩꯅꯕꯤ ꯑꯗꯒꯤꯗꯤ ꯑꯩꯈꯣꯏꯅ ꯆꯥꯎꯔꯒ ꯑꯣꯏꯔ ꯑꯣꯏꯩꯗꯧꯔꯤꯕ ꯈꯨꯗꯤꯡꯃꯛꯁꯤꯡꯗꯣ ꯂꯣꯏꯅ ꯑꯣꯏꯔꯛꯄ ꯃꯥꯜꯂꯦ ꯑꯉꯥꯡꯗꯤ ꯂꯥꯏꯔꯗꯅꯅꯦ ꯑꯩꯐꯥꯎꯗꯅꯦ ꯉꯁꯤ ꯑꯁꯨ ꯌꯥꯝꯅ ꯁꯥꯟꯅꯒꯂꯤꯕꯁꯦ ꯀꯩꯒꯤꯅꯣ ꯍꯥꯏꯔꯕ ꯃꯇꯝꯗ ꯅꯣꯡ ꯆꯨꯕ ꯈꯣꯠꯄ ꯃꯇꯝꯗ ꯑꯩꯁꯨ ꯉꯥꯎꯋꯥꯏꯅ ꯌꯥꯝꯅ ꯁꯥꯟꯅꯔꯛꯇꯕ ꯎꯐꯨꯜ ꯋꯥꯏꯐꯨꯜ ꯁꯥꯟꯅꯕꯒꯤ ꯆꯥꯡꯁꯦ ꯌꯥꯝꯅ ꯋꯥꯠꯅꯑꯌꯦ ꯏꯁꯥꯃꯛꯁꯨ ꯑꯗꯨꯗꯨꯅ ꯍꯧꯖꯤꯛꯇꯤ ꯎꯐꯨꯜ ꯋꯥꯏꯐꯨꯜ ꯈꯤꯇꯪ ꯌꯥꯗꯕ ꯅꯣꯡꯁꯤꯡ ꯈꯤꯇꯪ ꯌꯥꯗꯕ ꯍꯥꯏꯕꯗꯣ ꯑꯣꯏꯌꯦꯦ ꯑꯗꯨꯅ ꯏꯃꯨꯡꯗ ꯍꯧꯖꯤꯛꯁꯨ ꯑꯩꯁ ꯄꯣꯊꯥꯔꯝꯃꯤꯕꯗꯨꯅꯦ ꯍꯣꯏ ꯑꯗꯨꯗꯤꯅꯦ ꯑꯩꯁꯨ ꯄꯣꯊꯥꯔꯒ ꯂꯩꯔꯒꯦ ꯑꯗꯨꯒꯅꯦ ꯅꯪꯁꯨꯅꯦ ꯄꯥꯜ ꯅꯤꯄꯥꯟ ꯊꯣꯛꯇꯕꯤꯗꯅꯦ ꯐꯖꯅ ꯅꯁꯥꯗꯣ ꯆꯦꯛꯁꯤꯟꯅ ꯂꯩꯌꯣ ꯑꯃꯨꯛ ꯅꯥꯔꯛꯀꯅꯤꯀꯣ
ꯍꯣꯏ ꯍꯣꯏ ꯑꯩꯈꯣꯏꯁꯨ ꯅꯣꯡꯗꯣ ꯃꯪꯕ ꯍꯧꯔꯛꯑꯦ ꯑꯗꯨꯗꯨꯅ ꯐꯤ ꯀꯩꯀꯥ ꯐꯥꯎꯕ ꯂꯧꯁꯤꯜꯂꯈꯤꯒꯦ ꯊꯝꯃꯒꯦ ꯊꯝꯃꯒꯦ